ꯀꯩꯗꯧꯅꯣ ꯅꯪꯒꯤ ꯇꯨꯝꯕꯤꯗꯣ ꯇꯨꯝꯃꯤꯔꯥ
ꯑꯦ ꯇꯨꯝꯗꯤ ꯍꯣꯏꯗꯤꯖ ꯇꯗꯤꯖꯟ ꯁꯦꯝꯃꯝꯕꯅꯦ ꯑꯗꯨ ꯋꯥꯏꯅ ꯍꯥꯏꯇ ꯄꯣꯊꯥꯔꯝꯃꯦ
ꯑꯣ ꯆꯥꯛꯁꯤꯅ ꯀꯃꯥꯏꯅ ꯇꯧꯕ
ꯏꯥꯛ ꯏꯁꯤꯡꯗꯣ ꯑꯩꯅ ꯔꯦꯠꯇꯣ ꯍꯪꯕꯅꯦ ꯃꯥꯗꯤ ꯆꯥꯔꯣꯏ ꯍꯥꯏꯔꯦ ꯑꯆꯕ ꯆꯥꯕ ꯍꯦ ꯃꯥ ꯊꯣꯡꯕ ꯇꯜꯂꯦ ꯆꯥꯈ꯭ꯔꯦꯕ
ꯑꯥ
ꯑꯗꯨꯅ ꯃꯥꯗꯤ ꯆꯥꯔꯣꯏ ꯊꯣꯡꯕ ꯇꯒ ꯍꯥꯏ ꯀꯃꯥꯏ ꯀꯩ ꯐꯪ ꯇꯨꯅ ꯀꯟ ꯇꯗ
ꯅꯪꯗꯤ
ꯑꯩ ꯏ ꯆꯥꯅꯤꯗ ꯅꯪ ꯊꯔꯞꯅ ꯆꯥꯅꯤ ꯊꯔꯃꯤ ꯆꯥ ꯑꯗꯨ ꯑꯦꯝꯅꯤ
ꯑꯣ ꯄ꯭ꯔꯕꯤꯟꯖꯤ ꯄ꯭ꯔꯕꯤꯟꯖꯤ ꯆꯥꯕꯨ ꯆꯥꯈ꯭ꯔꯕ
ꯃꯥꯗꯤ ꯆꯥꯇ ꯑꯩ ꯏ ꯇꯅꯤ ꯀꯩꯅꯣꯒꯤ ꯄ꯭ꯔꯕꯤꯅꯔꯤ ꯅꯥꯀꯟꯒꯤ ꯕꯤꯁꯥꯟꯇꯗꯣ ꯆꯥꯇꯁ ꯃꯥꯁꯨ ꯁꯦꯝꯕꯅꯦꯕ ꯑ ꯁꯦꯝꯕ ꯂꯣꯏꯕꯒꯤ ꯄꯤ ꯆꯠꯄꯒꯤꯗꯣ ꯑꯉꯥꯡꯗ ꯑꯩꯅ ꯑꯆꯥꯄ ꯂꯩꯔꯝꯃꯦꯅ ꯑꯗꯨꯒꯤ ꯀꯧꯋꯦ ꯑꯗꯨꯒꯤ ꯑꯩ ꯏ ꯆꯥ ꯆꯂꯣꯕ
ꯐꯔꯦ ꯐꯔꯦ
ꯎ ꯄꯕꯤꯤꯟꯗꯤ ꯀꯧ ꯄꯕꯤꯟꯗꯤ ꯀꯧꯗꯕ ꯃꯥ ꯆꯥ ꯀꯦ ꯇꯕꯦ
ꯑꯣ ꯑꯗꯨ ꯑ ꯑꯌꯨꯛ ꯀꯩꯀꯥ ꯀꯥꯁꯦ ꯑ ꯅꯣꯏ ꯍꯧꯒꯠꯅꯗ꯭ꯔꯤꯉꯩꯗ ꯑꯆꯥꯄꯣꯠ ꯆꯥꯛꯀꯁꯦ ꯊꯣꯡꯗꯣꯛꯑ ꯊꯣꯡꯇꯣꯛ ꯆꯥꯊꯣꯛꯑꯒ ꯉꯥꯏꯅꯗꯕꯤ ꯑꯗꯨꯃꯥꯏꯅ ꯇꯧꯅꯔꯕ ꯐꯔ ꯆꯥꯠꯂꯣ
ꯔꯒ ꯊꯥꯎ ꯂꯥꯛꯥꯏ ꯃꯥꯥꯏ ꯆꯥꯅꯔꯨꯕ ꯑꯌꯨꯛꯁꯤꯒꯤ ꯅꯨꯃꯤꯗꯥꯡꯗ ꯈꯔ ꯄꯨꯟꯁꯤꯜꯂꯒ ꯀꯩꯅꯣꯝꯃ ꯆꯥꯃꯤꯟꯅꯔꯦ
ꯍꯣꯏ ꯑꯗꯨꯃꯥꯏꯅ ꯇꯧꯔꯁꯨ ꯍꯌꯦ ꯑꯗꯨꯃꯥꯏꯅ ꯇꯧꯕꯝꯕ꯭ꯔꯅꯤ ꯍꯥꯏꯌꯦ ꯑꯩꯗꯤ ꯑꯩꯕꯨꯗꯤ ꯄꯨꯡ ꯇꯔꯨꯡ ꯄꯥꯣꯏ ꯆꯥꯛ ꯀꯟꯇ ꯊꯣꯡꯗꯣꯛꯑꯕꯅꯤꯅ ꯗꯨꯀꯥꯟꯗꯒꯤ ꯅꯟꯁꯥ ꯑꯊꯣꯡꯕ ꯀꯩꯔꯣꯝ ꯐꯠ ꯂꯩꯔꯒ ꯆꯠꯊꯣꯛꯈꯤꯕ
ꯎꯝ
ꯑꯗꯨꯅ ꯐꯠꯇꯣꯏ ꯃꯥꯟꯗ꯭ꯔꯣ
ꯍꯣꯏ ꯐꯔꯝꯅꯤ ꯃꯤ ꯑꯌꯨꯛꯇꯤ ꯑꯗꯨꯃꯥꯏꯅ ꯃꯥꯏꯊꯧꯞ ꯆꯥꯅꯍꯧꯕ ꯅꯠꯇꯦ ꯉꯥꯏꯅꯔꯗꯤ ꯏꯦꯡꯁꯨ ꯊꯦꯡꯉꯤ ꯑꯩ ꯄꯖꯥ ꯀꯩ ꯊꯣꯡꯗꯨꯅ ꯃꯊꯧ ꯍꯥꯟꯅꯗꯦ
ꯑꯥ ꯑꯗꯩ ꯇꯟꯗꯨ ꯇꯥꯟꯟꯅꯕꯤ ꯉꯥꯛꯇ ꯑꯣꯏꯔꯕꯅꯤꯅꯀꯣ
ꯍ
ꯐꯔꯦ ꯐꯔꯦ ꯍꯌꯦꯡꯗꯒꯤꯩꯗꯤ ꯑꯗꯨꯃꯥꯏꯅ ꯑꯌꯨꯛ ꯑꯌꯨꯛꯁꯤꯅ ꯊꯣꯛꯄ ꯊꯣꯛꯄ ꯃꯌꯥꯝ ꯀꯩꯅꯣ ꯇꯧꯔ ꯆꯥꯟꯅꯔꯁꯦ
ꯎ ꯑꯗꯨ ꯑꯗꯨꯅ ꯐꯔꯃꯤ ꯀꯣ
ꯄꯆꯩ ꯑꯗꯨꯝ ꯉꯟꯇ ꯑꯩꯗꯤ ꯄꯨꯡ ꯉꯟꯇꯥ ꯊꯣꯡꯗꯣꯛꯑꯅꯦꯕ ꯑꯗꯨꯒ ꯑꯗꯨꯝ ꯆꯥꯛꯁ ꯇꯧꯔꯒ ꯇꯣꯛ ꯆꯥꯊꯣꯛꯈ꯭ꯔꯒꯦ
ꯑꯗꯣ ꯏꯟꯖꯥꯡꯗꯣ ꯈꯔ ꯍꯦꯗꯤ ꯍꯦꯟꯅ ꯂꯩꯔꯝꯃꯣꯏ
ꯍꯥꯥ
ꯏꯟꯖꯥꯡꯅ ꯈꯔ ꯍꯦꯟꯅꯗꯤ ꯂꯩꯔꯝꯃꯣꯕ
ꯍꯦꯟꯅ ꯂꯩꯗꯣꯏꯁꯦ ꯄꯩꯁꯥ ꯆꯪꯪꯂꯉꯛꯇ꯭ꯔꯤꯅꯤ ꯑꯗꯨꯝ ꯌꯦꯔꯨꯝꯅ ꯑꯩ ꯌꯦꯔꯨꯝꯅ ꯀꯩꯅꯣ ꯑꯃ ꯉꯧꯔꯒ ꯆꯥꯛ ꯆꯥ ꯁꯨꯝꯈ꯭ꯔꯁꯨ ꯌꯥꯏ
ꯍ
ꯑꯗꯨ ꯆꯥꯛꯁꯤꯁꯨ ꯑꯗꯨꯝ ꯅꯨꯡꯗꯥꯡ ꯅꯨꯡꯗꯥꯡ ꯑꯗꯨꯝ ꯉꯟꯇꯥ ꯊꯣꯡꯇꯣꯛꯑꯒ ꯑꯦ ꯊꯣꯛꯄ ꯊꯣꯛꯄ ꯇꯧꯅꯕꯅ ꯐꯔꯦꯗ ꯑꯗꯨꯅ ꯕꯦꯁ ꯇꯥꯔꯅꯤ ꯃꯌꯥꯝꯁꯨ ꯅꯠꯇ꯭ꯔꯣ ꯀꯩꯗ ꯍꯅꯤ ꯑ ꯅꯨꯡꯉꯥꯏꯅꯅꯤ ꯑ ꯀꯩꯅꯣ ꯇꯧꯅꯅꯤ ꯑꯁ ꯆꯥꯛ ꯆꯥꯕ ꯊꯦꯡ ꯆꯥ ꯅꯨꯡꯉꯥꯏꯇ꯭ꯔꯦꯕ
ꯑꯗꯨ ꯁꯤꯗ ꯆꯥ ꯑꯣꯏꯔꯖꯗꯦ
ꯁ ꯌꯥꯏꯌꯦ ꯑꯗꯨꯁꯨ ꯀꯩꯅꯣꯒꯤ ꯑꯁ ꯑꯗꯨ
ꯁꯤꯤꯗ ꯔ ꯋꯥꯟꯒ ꯃꯅ
ꯑꯌꯨꯛꯁꯤ ꯑꯗꯨꯃꯥꯏꯅ ꯇꯧꯔ ꯆꯠꯂ ꯆꯥꯑ ꯐꯗꯨꯖꯥꯠꯂ
ꯨꯡ ꯍꯥꯏ ꯐꯗꯣꯏꯅꯦꯠꯇ ꯃꯣꯏ ꯑꯗꯨꯝ ꯄꯨꯡ ꯃꯥꯄꯟꯗꯩ ꯑꯗꯨꯝ ꯆꯥꯂꯨꯗ꯭ꯔꯕꯅꯤꯅ ꯑꯗꯨꯝ ꯀꯨꯏꯅ ꯆꯥꯅꯤꯡ ꯆꯠꯂ ꯑꯗꯨ ꯆꯥꯔꯨꯥꯔꯨ
ꯌꯥꯏꯦ ꯃ ꯅꯤꯄꯥꯅꯤꯅ ꯑꯗꯨꯃꯥꯏꯅ ꯆꯠꯂꯒ ꯃꯣꯏꯁꯨ ꯃꯣꯏ ꯅꯤꯡ ꯊꯣꯛꯄ ꯇꯧꯖꯔꯅꯤ
ꯊ ꯊꯧꯖꯟ ꯑꯩꯅ ꯂꯩꯦꯦ
ꯉꯝꯗ꯭ꯔꯦꯗ ꯄꯩꯁꯥ ꯄꯩꯁꯥꯁꯨ ꯄꯨꯤꯟꯁꯤꯟ ꯋꯥꯅ ꯀꯩꯅꯣ ꯇꯧꯅꯗꯕꯅꯤꯅ ꯅꯠꯇ꯭ꯔ ꯑꯃꯅ ꯄꯨ ꯄꯨꯊꯣꯛꯄꯅ ꯁꯨꯝ ꯄꯨꯊꯣꯛꯂꯛꯑꯦꯔꯗꯤ ꯀꯥꯏꯗꯤ ꯀꯨꯜꯂꯤꯑꯕ
ꯑ
ꯌꯥꯥꯗ ꯐꯠꯆꯜꯂꯒ ꯑꯗꯨꯝꯥꯎꯇꯕꯁꯨ
ꯌ ꯃ ꯄꯨ ꯌꯥ ꯈꯨ ꯀꯨꯒ ꯖ ꯌꯥꯏ
ꯑꯣ ꯑꯗꯨꯗꯒꯤ ꯉꯁꯥꯏꯒꯤ ꯑꯗꯨꯃꯥꯏꯅ ꯀꯩꯅꯣꯗꯣ ꯎꯝ ꯉꯥ ꯀꯧꯇ ꯑꯗꯨꯝ ꯀꯕ ꯊꯣꯡꯉꯁꯨ ꯌꯥꯔꯦ
ꯌꯥ
ꯌ
ꯎꯝ
ꯑꯗꯨꯅ ꯐꯅꯤ
ꯎ
ꯌꯥꯍꯧꯁꯦ ꯈꯔ ꯉꯥꯏꯟꯅ ꯍꯧꯒꯠꯂꯒ ꯊꯛ ꯆꯠꯂꯒ ꯊꯛ ꯆꯠꯊꯣꯛꯑꯒ ꯍꯜꯂꯛꯄ ꯑꯩꯗꯤ ꯎꯝ ꯅꯪꯅ ꯑꯃꯨꯛ ꯌꯥꯍꯧꯁꯤꯅ ꯑꯃꯨꯛ ꯀꯃꯥꯏꯅ ꯇꯧꯕ
ꯑꯩꯗꯤ ꯑꯩ ꯑꯩꯁꯨ ꯁꯣꯏꯃꯤꯅꯦ ꯑꯩꯁꯨ ꯑꯃꯨꯛ ꯀꯀꯩ ꯁꯦꯝꯕ ꯈꯣꯠꯄ ꯇꯧꯕꯅꯤ ꯊꯦꯡꯅ ꯇꯨꯝꯗꯤꯟꯅ ꯎꯄ ꯉꯝ ꯇꯧꯅꯕ ꯑꯗ
ꯆꯅꯦꯕ ꯅꯗ
ꯑꯗꯨ ꯍꯌꯦꯡꯅꯤꯗꯤ ꯌꯥꯅꯤ ꯍꯌꯦꯡꯐꯧꯗꯤꯤ ꯌꯥꯗꯧ ꯃꯥꯜꯗꯦ
ꯑꯩꯗꯤ ꯉꯟꯅ ꯑꯗꯨꯝ ꯄꯨꯡ ꯃꯥꯄꯜ ꯇꯔꯥ ꯑꯗꯨꯋꯥꯏꯗ ꯇꯨꯃꯤꯟꯅ ꯆꯠꯊꯣꯛꯑꯒ ꯑꯩꯁꯨꯕꯤ ꯆꯪꯈꯤꯕ ꯅꯪꯁꯨ ꯑꯃꯨꯛ ꯆꯠꯆꯈꯤꯕ ꯏꯆ ꯀꯩꯅꯣꯝ ꯃꯆꯥ ꯑꯃꯃꯝ ꯇꯧꯊꯣꯛꯑꯒ ꯑꯗꯩ ꯋꯥꯈꯜ ꯅꯨꯡꯉꯥꯏ ꯏ ꯈꯟꯅꯅꯕ ꯌꯣꯒ ꯃꯆꯥ ꯑꯃ ꯇꯧꯊꯣꯛꯑꯒ
ꯑ
ꯏꯁꯣꯔ ꯉꯥꯏꯍꯥꯛ ꯁꯨꯅ ꯊꯣꯛꯑꯒ ꯅꯪ ꯅꯄ ꯊꯕꯛ ꯆꯠꯈꯤꯕ ꯑꯗꯒꯤ ꯑꯃꯨꯛ ꯉꯥꯛꯇꯪ ꯀꯣꯜ ꯇꯧꯔꯒ ꯇꯆꯔꯁꯤꯃ ꯑꯩꯈꯣꯏꯒ ꯋꯥꯔꯤ ꯉꯥꯛ ꯁꯥꯟꯅꯔꯝꯃꯁꯨ ꯌꯥꯔꯦ ꯎꯝ ꯑꯗꯨ ꯇꯧꯔꯒ ꯑꯗꯨꯅꯗꯤ ꯐꯗꯣꯏ ꯃꯥꯜꯂꯤꯗ
ꯑꯗꯣ ꯍꯧꯖꯤꯛ ꯅꯨꯃꯤꯗꯥꯡꯁꯤ ꯅꯨꯡꯉꯥꯏꯅ ꯇꯧꯁꯦꯕ
ꯅꯨꯡꯗꯥꯡꯒꯤꯁꯦ ꯈꯪꯗꯦꯅꯦ ꯑꯩꯗꯤ ꯗꯥꯥꯡ ꯏꯁꯦ ꯆꯥꯛꯁꯨ ꯂꯩꯩꯕꯨꯗꯤ ꯂꯩꯔꯤ ꯇꯨꯆꯠ ꯆꯠꯇꯅ ꯃꯣꯏꯅ ꯌꯦꯟꯁꯥꯡꯗꯨꯅ ꯀꯃꯥꯏꯅ ꯇꯧꯔꯤꯖꯥꯠꯅꯣ ꯃꯣꯏꯒꯤꯅ ꯑꯗꯨꯗꯣ ꯇꯧꯔꯒ
ꯀꯌꯥꯝꯥꯡꯅꯗꯤ ꯀꯩ ꯌꯦꯟꯖꯥꯡꯅꯣ ꯈꯣꯠꯄꯅꯣ ꯑꯗꯨꯝ ꯑꯗꯨꯝ ꯆꯠꯂꯒ ꯊꯣꯡꯒꯨꯝꯁꯦ ꯑꯣ ꯀꯅꯥ ꯑꯗꯨꯝꯁꯨ ꯋꯥꯅ ꯆꯥꯖꯔꯨꯔꯅꯤ ꯃꯥꯁꯦ
ꯍꯣꯏ ꯏꯕꯥꯅꯤꯅ ꯊ꯭ꯔꯤꯗ ꯆꯥꯎꯎꯔꯁꯦꯕ
ꯑꯃꯤꯆꯗ ꯆꯥꯖꯦ
ꯌꯥꯏꯦꯗ ꯌꯥꯏꯦ ꯑꯗ ꯊꯥꯡꯒ ꯃꯆꯥꯁꯤꯡꯁꯦ ꯑꯃꯨꯛ ꯌꯥꯗ꯭ꯔꯦꯗ
ꯑꯗ
ꯀꯩꯅꯣ ꯇꯧꯔꯦ ꯐꯣꯅꯣ ꯐꯅꯣꯔꯅ ꯑ ꯑꯗꯨ ꯂꯧꯈꯠ ꯌꯥꯔꯕ ꯌꯥꯎꯗꯦ
ꯑ ꯑꯩꯒꯤ ꯄꯔꯕꯗ ꯊ ꯐꯗꯤꯅꯤꯃꯤꯒ
ꯑꯩꯗꯤ ꯂꯣꯏꯅꯃꯛ ꯄꯨꯅꯤꯡꯉꯦꯗ
ꯍꯣꯏ ꯑꯇꯩꯁꯨ ꯌꯥꯗꯦ ꯐꯔꯤꯁ ꯀꯥꯏꯅ ꯑꯃ ꯂꯩꯕꯅꯦ ꯊꯥꯅꯕꯁꯨ
ꯍꯣꯏ ꯃꯥꯅꯕꯨꯗꯤ ꯍꯧꯖꯤꯛ ꯂꯩꯇ꯭ꯔꯦ ꯍꯧꯖꯤꯛ ꯂꯩꯕꯈꯩꯁꯤꯗꯤ ꯂꯣꯏ ꯐꯨꯅꯤꯡꯉꯦꯕ ꯑꯩꯗꯤ
ꯎꯝ
ꯍꯥꯏꯗꯤ ꯆꯠꯂꯤꯕ ꯂꯤꯆꯠ ꯁꯥꯖꯠꯁꯤꯡꯁꯦ ꯌꯥꯝꯐꯥꯎ ꯌꯥꯗ꯭ꯔꯦꯕ
ꯎꯝ ꯑꯗꯨ ꯑꯗꯨꯃꯥꯏꯅ ꯇꯧꯔꯁꯤ ꯍꯥꯏꯔꯁꯤ ꯃꯥꯗꯨ ꯆꯥꯎꯔꯨꯔꯁꯨ ꯂꯣꯅ ꯀꯩꯅꯣ ꯑꯗꯨꯗ ꯋꯥ
ꯑꯣ ꯋꯥꯟꯁ ꯃꯥꯅ ꯋꯥꯟꯁ ꯆꯂꯣ ꯑꯩ ꯆꯥꯛꯠꯇꯨꯁꯨ ꯄꯥꯝꯃꯨꯕꯅꯤꯅ ꯄꯨꯔꯒ ꯑꯩꯈꯣꯏꯅ ꯑꯃꯨꯛ ꯆꯁꯤ ꯆꯠꯊꯣꯛ
ꯌꯥ ꯊꯅ ꯐꯗꯤ ꯇ ꯌꯥꯗꯗꯤ ꯗꯥꯛꯀꯥꯟ ꯇꯅꯤꯖ ꯇ ꯆꯥꯅꯤ
ꯁ ꯌꯦꯟꯁꯥꯡ ꯍꯍꯥꯎꯕ ꯍꯥꯏꯗꯤ ꯆꯥꯎꯕ ꯆꯠꯅꯤꯡꯗ꯭ꯔꯦ ꯑꯗꯣ ꯉꯁꯤꯁꯨ ꯇꯣꯏꯂꯦꯠ ꯆꯪꯕꯗ ꯅꯨꯡꯉꯥꯏꯇꯦ ꯄꯨꯣꯛ
ꯀꯩꯒꯤꯅꯣ ꯐꯥꯎꯔꯤ ꯆꯥꯏ ꯑꯩꯁꯨ ꯌꯨꯝꯗ ꯍꯥꯏ ꯌꯨꯝꯗꯗꯤ ꯌꯨꯝꯗ ꯌꯨꯝꯗꯗꯤ ꯆꯥꯗꯕ ꯍꯥꯏꯁꯦ ꯑꯗꯨꯝ ꯆꯥꯗꯦ ꯍꯥꯏꯕ ꯌꯥꯔꯣꯏ ꯌꯨꯝꯗꯗꯤ ꯑꯗꯨꯝ ꯆꯥꯏꯌꯦꯕ ꯑꯗꯨꯝ ꯌꯨꯝꯒꯤ ꯑꯗꯨ ꯃ ꯑꯗꯨꯁꯨ ꯌꯨꯝꯗ ꯌꯦꯟ ꯅꯨꯡ ꯆꯥꯕ ꯅꯠꯇ꯭ꯔꯒꯁꯨ ꯊꯥꯎꯗꯤ ꯈꯣꯠꯄꯕ ꯑꯗꯨꯁꯨ ꯐꯥꯎ ꯅꯠꯇꯕꯤ ꯍꯥꯏꯗꯤ ꯃꯆꯨ ꯃꯃꯦꯟ ꯈꯤꯇꯪ ꯐꯥꯎꯗ꯭ꯔꯗꯤ ꯆꯥꯕ ꯆꯥꯗꯕꯤ ꯇꯧꯕꯅꯤꯅꯀꯣ
ꯍꯣꯏ
ꯑꯗꯨꯝ ꯊꯥꯎ ꯅꯨꯡꯗꯤ ꯑꯗꯨꯝ ꯇꯧꯔꯦꯕ
ꯦꯣ ꯚꯥꯏꯗꯤ ꯍꯋꯥ ꯍꯥꯏꯒ ꯂꯣꯏꯦ
ꯑꯁ ꯑꯗꯣ ꯍꯋꯥꯏ ꯔꯗꯤ ꯇꯧꯗ꯭ꯔꯦꯍꯦ ꯑꯩꯈꯣꯏ ꯐꯥꯕꯨꯡꯒꯤ ꯑꯣ ꯀꯨꯝꯕ ꯌꯥꯝ ꯅꯠꯇꯕꯤꯗ ꯌꯥꯝꯅ ꯆꯥꯗꯕ ꯆꯥꯕꯗꯤ ꯆꯥꯗꯦ ꯑꯗꯨ ꯑꯣꯏꯇꯥꯔꯗꯤ ꯌꯥꯝ ꯍꯥꯎꯅ ꯆꯥꯗꯕꯗꯔꯦ ꯄꯥꯝꯕ ꯍꯥꯏꯇꯥꯔꯦ ꯆꯝꯊꯣꯡꯒꯨꯝꯕꯒꯁꯤ ꯀꯌꯥ ꯍꯟꯅꯒꯟꯗꯕ ꯍꯥꯏꯇꯥꯔꯦ ꯃꯥꯁꯦ
ꯀ ꯆꯣꯡꯇ ꯍ ꯅ ꯇ ꯐꯣꯏꯕꯕꯥꯖꯔ
ꯍꯣꯏ ꯏꯟꯁꯥꯡ ꯆꯝꯊꯣꯡꯉ ꯊꯣꯡꯉꯨꯔꯒꯦꯅꯦ ꯀꯩꯅꯣ ꯑꯩꯈꯣꯏ ꯏꯟꯁꯥꯡ ꯏꯃꯨꯡ ꯃꯆꯨ ꯂꯩꯇ꯭ꯔꯕ꯭ꯔꯥ ꯀꯥꯏꯅ ꯇꯧꯔꯈꯤꯗꯣ
ꯍꯉꯇ ꯂꯩꯕꯅꯤꯅꯦ ꯀꯥꯡꯛꯁꯣꯏ ꯍꯥꯏꯔꯁꯨ ꯃꯆꯨ ꯊꯥꯎ ꯍꯥꯏꯕ ꯂꯩꯕꯅꯦ
ꯎꯝ ꯍꯌꯦꯡꯗꯤ ꯑꯗꯨꯗꯤ ꯅꯪꯗꯤ ꯃꯌꯥꯝꯒ ꯆꯥꯃꯤꯟꯅꯔꯒ ꯑꯩꯗꯤ ꯇꯨꯏꯁꯔꯗꯨꯗ ꯐꯣꯟ ꯇꯧꯔꯒ ꯑꯗꯨꯒ ꯉꯇꯥꯊꯣꯛꯈ꯭ꯔꯒꯦ
ꯇꯥꯡꯗꯦ ꯍꯖꯦꯁꯦ ꯏꯃꯥꯟꯅꯕꯤ ꯑꯃ ꯀꯧꯔꯒ ꯑꯆꯥꯄꯣꯠ ꯂꯩꯍꯜꯂ ꯆꯥꯕ ꯑꯃ ꯑꯗꯨꯃꯥꯏꯅ ꯇꯧꯔꯅꯤ
ꯑ ꯑ
ꯑꯗꯨ ꯑꯗꯨ ꯅ ꯈꯔꯧ ꯃꯥ
ꯑꯥ ꯃꯣꯏ ꯆꯔꯛꯑ ꯃꯣꯏ ꯁꯪꯒ ꯄꯪꯒꯠ ꯂꯩꯕ ꯃꯣꯏ ꯊꯣꯛꯄ ꯉꯅꯖꯔꯅꯤ
ꯥꯏ ꯉ ꯉꯝꯅ ꯆꯥꯟꯅꯖꯔꯅꯤ ꯀꯥꯏꯔꯗꯤ ꯉꯥꯏꯅ ꯂꯩꯔꯗꯤ ꯌꯥꯣ
ꯑꯩ ꯑꯌꯨꯛꯇꯨꯖꯒ ꯊꯗ ꯉ ꯆ ꯆꯁꯦꯅ ꯑꯗꯨꯗꯩꯗꯤ ꯄꯣꯠꯇ ꯐꯔꯛ ꯇꯔꯦ ꯌꯥꯗ꯭ꯔꯦꯕ ꯂꯧꯈꯠꯄ ꯌꯥꯗ꯭ꯔꯦꯕ
ꯑꯦ ꯇꯨꯁꯤꯖꯤꯠꯇꯨ ꯃꯥ ꯀꯩꯅꯣ ꯐꯣꯟ ꯇꯧꯔꯛꯑꯝꯕꯅꯤꯅꯦ
ꯀꯩꯒ
ꯃꯈꯣꯏꯗꯣ ꯊꯣꯛꯂꯛꯀꯗ꯭ꯔꯥ ꯏꯁꯤꯡ ꯂꯧ ꯆꯠꯃꯤꯟꯅꯧꯁꯦꯅ ꯍꯥꯏꯔꯛꯄꯅꯤ
ꯑꯗꯨꯗꯤ ꯊꯂꯛꯀꯦ ꯅꯪ ꯆꯥꯛ ꯄꯤꯖꯔꯣꯏꯕꯅꯤ ꯍꯥꯏꯔꯣꯗꯅ
ꯌꯥꯖꯦ ꯍꯗꯤ ꯃꯥꯁꯨ ꯍꯥꯀꯣ ꯀꯌꯥ ꯊꯥ ꯂꯩꯕ ꯂꯩ
ꯑꯌꯨꯛꯇꯛꯇ ꯍꯥꯏꯌꯦꯡ ꯃꯣꯏꯗ ꯑꯗꯨꯝ ꯆꯠꯁꯤꯜꯂꯁꯨ ꯃꯥꯁꯨꯨ ꯃꯣꯏ ꯌꯥꯗꯤ ꯌꯥꯔꯦꯗ ꯅꯣꯏ ꯂꯦꯝꯗꯣꯏ ꯁꯔꯨ
ꯑ ꯂꯃꯤ ꯅꯨꯃꯤꯗꯥꯡꯗ ꯄꯤꯅꯤ ꯀꯩꯗꯅꯤ ꯑꯗꯨꯣꯏ ꯈ ꯆꯥ
ꯑ ꯆꯥ ꯀꯩꯅ ꯆꯥꯅꯤ ꯅꯠꯇ꯭ꯔ
ꯃꯥ
ꯑ ꯍꯌꯦꯡꯗꯤ ꯅꯪꯗꯤ ꯑꯃꯨꯛ ꯆꯥꯗꯕ ꯒ꯭ꯌꯥꯟ ꯇꯥꯗ꯭ꯔꯤꯅꯦꯕ
ꯑꯩ ꯆꯥꯛ ꯆꯥꯔꯖ ꯆꯄꯠꯇꯤ ꯆꯥꯔꯅꯤ ꯇ ꯍꯩ ꯃꯥꯅꯕꯤ ꯂꯩ ꯂꯥꯛꯒꯅꯤ
ꯑꯠꯆꯥ ꯑꯠꯆꯥ
ꯑ ꯃꯥꯥꯏꯕꯥꯄꯔ ꯊꯥꯏ
ꯑꯩꯅ ꯑꯃꯨꯛ ꯑꯌꯨꯛꯇꯨ ꯀꯩꯅꯣ ꯇꯧꯈ꯭ꯔꯒꯦ ꯑꯩ ꯂꯥꯏꯕꯦꯔꯤ ꯆꯠꯄ ꯑꯣꯏꯅ ꯊꯣꯛꯑꯒ ꯑꯗꯨꯅꯗꯤ ꯃꯩ ꯆꯪꯉꯛꯑꯒꯦ ꯑꯩ ꯃꯉꯣꯟꯗ ꯐꯣꯟ ꯇꯧꯔꯒꯦ ꯃꯥꯁꯦ ꯄꯨꯡ ꯇꯔꯥ ꯑꯗꯨꯋꯥꯏꯗꯗꯤ ꯃꯥꯁ ꯆꯥꯗ ꯂꯩꯔꯝꯂꯦ
ꯊꯤꯃꯅꯤ ꯍ ꯌꯥꯎ ꯌꯥꯝ ꯊꯤꯃꯅꯤ ꯃꯥꯁꯨ
ꯃꯥꯁꯨ ꯍꯣꯏ ꯕꯣꯏ ꯌꯦꯡꯉꯦ ꯈꯣꯠꯂꯦ ꯍꯥꯏꯔꯕꯅꯤꯅꯦ ꯑꯗꯨ ꯃꯉꯣꯟꯗ ꯐꯣꯟ ꯇꯧꯔꯛꯑꯒ ꯍꯧꯖꯤꯛ ꯀꯟꯐꯥꯔꯝꯗꯣ ꯑꯇ ꯂꯧꯊꯣꯛꯑꯒ ꯇꯧ
ꯚꯔꯣ ꯋꯥꯇꯥꯏꯗꯨ ꯆꯞ ꯆꯥꯔꯤꯅꯦ ꯑꯩꯒꯤ ꯁꯤꯗꯩ ꯇꯧꯔꯒ ꯂꯥꯏꯕ꯭ꯔꯦꯔꯤ ꯉꯥꯛꯇꯪ ꯂꯩꯔꯒ ꯃꯥꯅ ꯑꯃꯨꯛ ꯀꯧꯊꯣꯔꯒ ꯆꯥꯃꯤꯟꯅꯕ ꯈꯣꯠꯄ ꯌꯥꯏ ꯑꯩꯗꯤ ꯑꯩꯒꯤꯗꯤ ꯆꯞ ꯆꯥꯗꯣꯏꯅꯤꯅꯦ ꯑꯩꯅ ꯄꯨꯡ ꯃꯥꯄꯜ ꯇꯔꯥ ꯑꯗꯨꯋꯥꯏꯗꯒꯤ ꯍꯌꯦꯡꯗꯒꯤꯩꯗꯤ ꯀꯃꯥꯏ ꯑꯗꯨꯗꯥꯏ ꯃꯄꯥꯥꯟꯗꯩ ꯆꯠꯇ ꯌꯥꯔꯔꯣꯏꯕꯩ ꯇꯥꯏꯃꯤꯡꯁꯦ ꯑꯗꯨꯃꯥꯏꯅ ꯇꯧꯁꯤꯔꯥ ꯈꯜꯂꯤꯅꯦ ꯑꯇꯩ ꯂ ꯑꯗꯥꯏ ꯊꯣꯛꯑꯒ ꯉꯥꯏꯍꯥꯛ ꯑꯃꯨꯛ ꯂꯦꯡꯅꯨ ꯉꯥꯏꯍꯥꯛ ꯄꯥꯔꯒ ꯃꯥꯅ ꯕ꯭ꯔꯣ ꯑꯗꯥꯏ ꯇꯧꯔꯒ ꯆꯥꯛ ꯆꯥꯊꯣꯛꯑꯒ ꯉꯥꯛꯇꯪ ꯄꯣꯊꯥꯔꯒ ꯑꯃꯃꯨ ꯀꯩꯅꯣ ꯇꯔꯄ ꯌꯥꯏꯇꯦ ꯎꯝ ꯑꯗ ꯍꯧꯖꯤꯛ ꯂꯕ ꯌꯧ ꯆꯪꯉꯅꯤ ꯑꯗꯩ ꯄꯨꯡ ꯇꯔꯨꯛꯇ ꯑꯗꯥꯏ ꯍꯜꯂꯛꯑꯒ ꯑꯗꯨꯅ ꯑꯗꯨꯅ ꯑꯗꯨꯒꯤ ꯇꯥꯏꯃꯤꯡꯁꯨ ꯂꯩꯗꯨꯅ ꯐꯗꯣꯏ ꯃꯥꯟꯕ꯭ꯔꯥ ꯍꯥꯏꯔ ꯑ ꯐꯗꯅꯦ ꯑꯗꯨꯗꯩ ꯅꯪ ꯌꯃꯣ ꯑꯩꯈꯣꯏꯅ ꯕꯥꯔꯑꯣꯗꯥꯏꯗ ꯅꯥ ꯆꯣꯡ ꯀ ꯄꯨꯔꯛꯑꯁꯨ ꯌꯥꯏꯌꯦꯅ ꯅꯪ ꯍꯧꯒꯠꯇ꯭ꯔꯒꯗꯤ ꯈꯪꯗ꯭ꯔꯦ
ꯍꯇꯅꯦ
ꯍꯣꯏꯣꯏ ꯑꯗꯨ ꯑꯣꯏꯇꯥꯔꯗꯤ ꯇ ꯀꯧꯊꯣꯔꯛꯑꯣ ꯌꯥꯏꯌꯦꯅ
ꯎꯝ ꯑꯗꯨ ꯈꯪꯗꯦꯗ ꯑꯩ ꯒꯥꯔꯤꯁꯦ ꯑꯩ ꯍꯟꯗꯛꯇꯤ ꯑꯩ ꯊꯧꯕ ꯐꯪꯗ꯭ꯔꯦꯗ
ꯑꯗꯨ ꯅꯪꯒꯤ ꯄꯩꯁꯥ ꯅꯨꯡꯁꯥ ꯆꯪꯉꯛꯑꯀꯥꯟꯗ ꯐꯖꯅ ꯁꯦꯝꯖꯤꯜꯂꯛꯑꯣ ꯑꯩ ꯑꯩꯁꯨ ꯂꯅ ꯁꯦꯝꯃꯝꯅꯦ ꯃꯖꯅ ꯆꯦ ꯆ ꯑꯣꯋꯥꯩ ꯁꯃꯃꯅꯤ ꯑꯗꯨꯒ ꯇꯧꯔꯒ ꯍꯧꯖꯤꯛ ꯊꯣꯛꯄ ꯊꯣꯛꯑꯀꯥꯟꯗꯗꯤ ꯀꯩꯅꯣ ꯏꯕꯥꯅꯤ ꯒꯥꯔꯤ ꯄꯨꯂꯞ ꯑꯅꯤꯃꯛ ꯊꯣꯛꯁꯥꯏꯔꯣ
ꯑꯅꯤꯃꯛ ꯊꯣꯛꯣꯛꯁꯦ ꯅꯪ ꯂꯩꯔꯝꯃꯣ ꯅ ꯂꯥꯛꯑꯒ ꯅ ꯅꯪ ꯊꯧꯗꯣꯔꯛꯀꯦꯁꯨ ꯊꯧꯗꯣꯔꯛꯑꯣ
ꯑ
ꯍꯃꯥꯏ ꯇ ꯆꯕꯤ ꯍꯥꯏꯦ ꯍ ꯆ ꯇꯧꯔ ꯀ ꯀꯔꯤꯗꯣ ꯖꯤꯟꯒꯤ ꯋꯥꯔꯅꯤꯡꯗꯤ ꯊꯥꯔꯅꯦ ꯖꯤꯟ ꯁꯣꯛꯄ ꯀꯩꯅꯣ ꯃꯈꯣꯟ ꯀꯠꯊꯣꯛꯄꯅꯦꯕ ꯍꯌꯦꯡꯗꯣ ꯁꯥꯔꯇꯁꯟ ꯆꯠꯀꯦꯅ ꯍꯥꯏꯕꯅꯦ
ꯑꯣ ꯅꯣꯏ ꯅꯣꯏ ꯄꯥꯃꯗ ꯍꯥꯏꯈ꯭ꯔꯕꯣ ꯄꯩꯁꯥ ꯊꯥꯔꯣ ꯈꯣꯠꯂꯣꯅ
ꯍꯥꯏꯗ꯭ꯔꯤꯌꯦꯦ ꯑꯣꯏꯔꯣꯏ ꯍꯥꯏꯗꯤ ꯀꯩꯅꯣ ꯌꯧꯗ꯭ꯔꯤꯕꯅꯤꯅꯦ ꯍꯥꯏꯗꯤ ꯁꯥꯔꯚꯁꯤꯡ ꯃꯇꯝ ꯌꯧꯗ꯭ꯔꯤꯕ ꯑꯍꯨꯝꯂꯛ ꯁ ꯎꯕꯣꯣꯏ ꯇꯅꯤ ꯅ ꯌꯧꯗꯦ ꯑꯗꯣ ꯃꯔꯛꯇ ꯌꯥꯔꯛꯇꯕ ꯅꯨꯡꯉꯥꯏꯇꯕ ꯂꯩꯔꯒꯁꯨ ꯑꯗꯨꯝ ꯂꯥꯛꯑꯣ ꯍꯥꯏꯕꯅꯦꯕ
ꯑꯗꯨꯝ ꯀꯩꯅꯣꯒꯨꯝꯕ ꯏꯟꯖꯤꯟ ꯑꯣꯏꯔꯒꯨꯝꯕ ꯀꯩꯒꯨꯝꯕ ꯈꯔ ꯁꯤꯜꯂꯒ ꯑꯗꯨꯝ ꯃꯈꯀꯣꯟꯗ ꯑꯗꯨꯝ ꯐꯔꯒꯅ ꯐꯦꯟ ꯅꯨꯡꯒꯗꯣ ꯃꯣꯏꯗꯤ ꯊꯥ ꯀꯩꯅꯣ ꯈꯨꯗꯤꯡꯒꯤ ꯁꯤꯜꯂꯣ ꯍꯥꯏꯕꯅꯦꯕ
ꯐꯦꯟꯗꯤ ꯁꯤꯡꯁꯨ ꯀꯨꯏꯔꯤꯅꯦ
ꯁꯨ ꯀꯨꯏꯗꯕ ꯍꯥꯏꯁꯦ ꯅꯪ ꯊꯥ ꯑꯅꯤꯃꯨꯛꯇꯤ ꯍꯦꯜꯂꯝꯕꯅꯤꯗ
ꯍꯦ ꯑ ꯑꯥ ꯍꯦꯂ ꯍꯦꯂ
ꯑꯗꯨꯅꯦ ꯊꯥ ꯅꯤꯅꯤ ꯂꯩꯔ ꯖꯤꯅꯣꯗꯨ ꯊꯥ ꯅꯤꯅꯤ ꯂꯩꯔ ꯁꯤꯜꯋꯥꯝꯅꯦꯕ
ꯎꯝ
ꯑꯗꯨꯖꯤ ꯅꯣꯡꯋꯥꯁ ꯌꯥꯅꯤ ꯀꯦꯔ ꯌꯥꯝꯔ ꯂꯤ ꯊꯁ ꯑ ꯑꯗꯨꯅꯤꯗ
ꯗꯣꯁꯗ ꯀꯌꯥꯒ ꯄ ꯆꯥꯣ
ꯑ ꯍ ꯀ ꯄꯤꯖꯅꯦ ꯑꯗꯨꯕꯨ ꯄ ꯆꯆꯥꯅꯤ ꯍꯩ ꯑꯗꯨꯃꯥꯏꯅ ꯇꯧꯔꯒ ꯃꯣꯏ ꯑꯁꯤꯟꯃꯟꯗꯨꯒ ꯇꯧꯔꯒ ꯆꯅꯤ ꯌꯥꯡꯈꯩꯅꯦꯕ ꯅꯍꯥꯟ ꯂꯧꯍꯣꯏꯗꯧ ꯁꯤꯗ ꯁꯤꯟꯕꯅꯤ ꯑꯁꯤꯃꯟꯒ ꯄꯨꯟꯅ ꯆꯅꯤꯌꯥꯡꯈꯩꯅ ꯍꯧꯋꯦꯕ
ꯎꯝ
ꯑꯩꯒꯤꯁꯤꯡ ꯂꯩꯗ ꯃꯣꯏ ꯆꯅꯤ ꯀꯨꯟꯊ꯭ꯔꯥꯃꯨꯛ